ꯇꯔꯕꯣ
ꯑꯣ ꯇꯥꯏ ꯅꯪꯗꯤ ꯐꯖꯅ ꯇꯥꯕ꯭ꯔꯥ
ꯑ ꯈꯤꯇꯪ ꯈꯤꯇꯪ ꯆꯠ ꯆꯠ ꯂꯥꯛꯄ ꯃꯥ
ꯇꯥꯕ꯭ꯔꯥꯕ ꯌꯦꯡꯎ ꯇꯨ
ꯎꯝ ꯍꯣꯢ
ꯎꯝ
ꯑ ꯃꯦꯁꯦꯖ ꯃꯌꯥꯝ ꯂꯥꯛꯄꯩ
ꯍꯟꯗꯛꯇꯤ ꯁꯨꯇꯤ ꯊꯣꯝꯕ ꯊꯣꯛꯂꯛꯄꯗꯗꯤ ꯑꯥ ꯚꯥꯏꯕ꯭ꯔꯦꯁꯟ ꯈ ꯈꯔ ꯌꯥꯎ ꯃꯥꯜꯂꯦ ꯁꯨꯇꯤꯒꯨꯝꯕ ꯊꯣꯛꯂꯛꯄ ꯀꯥꯟꯗꯗꯤ ꯁꯨꯇꯤ ꯅꯨꯃꯤꯠ ꯀꯌꯥꯅꯤꯃꯨꯛ ꯐꯪꯉꯦ
ꯄꯥ ꯃꯉꯥꯏꯗꯅ ꯊꯤꯕꯣꯡꯗꯣ ꯊꯛꯑꯔꯣꯢꯅ ꯒꯤꯔꯤ ꯒꯤꯔꯤ ꯇꯛꯏꯅꯤꯅꯦ ꯑꯩꯈꯣꯏꯒꯤꯗꯤ ꯅꯣꯏ ꯊꯥꯔꯠ ꯏꯌꯥꯔꯒ ꯐꯣꯔꯠ ꯏꯌꯥꯔꯒ ꯗꯤ ꯁꯨꯇꯤ ꯊꯥꯔꯣꯏ ꯑꯗꯨꯅ ꯌꯨꯝ ꯆꯠꯄ ꯌꯥꯔꯣꯏ ꯀꯥꯏꯁꯤ ꯍꯥꯏꯕꯒꯤ ꯃꯑꯣꯡꯅꯤꯁꯤꯅꯦ ꯃꯣꯏꯅ ꯍꯥꯢꯁꯤꯗꯤ ꯁꯨꯇꯤꯅꯦꯅ ꯀꯔꯝ ꯀꯥꯟꯗ ꯊꯥꯗꯣꯏꯅꯣ ꯁꯤꯗꯩꯅ ꯁꯤꯕꯨꯛ ꯊꯥꯅꯤꯁꯦ ꯆꯍꯤ ꯈꯨꯗꯤꯡꯒꯤ ꯁꯨꯡꯍꯥꯏ ꯍꯦꯛ ꯍꯥꯏꯗꯕ ꯃꯤꯒꯤꯗꯤ ꯍꯣꯂꯤꯗꯦ ꯂꯤꯁ ꯀꯥꯡ ꯄꯤꯊꯣꯛ ꯀꯣ ꯂꯩ ꯑꯩꯈꯣꯏꯒꯤꯅ ꯈꯪꯗꯦ ꯃꯦꯅꯦꯖꯃꯦꯟ ꯍꯩꯇꯕ ꯀꯣꯂꯦꯖ ꯗꯤꯄꯥꯔꯠꯃꯦꯟꯅꯤꯅ ꯑꯗꯨꯒꯤ ꯉꯟ ꯉꯟ ꯂꯣꯏ ꯀꯥꯎꯁꯤꯜꯂꯦꯗꯣ ꯑꯣꯖꯥꯅ ꯈꯔ ꯍꯥꯏꯕ ꯋꯥ ꯇꯥꯔꯒ ꯇꯣꯏꯇꯤꯁꯕꯦꯟ ꯑꯗꯨꯋꯥꯢꯗ ꯂꯣꯢꯕ ꯌꯥꯢ ꯇꯣꯟꯇꯤ ꯁꯦꯕꯦꯟꯗꯩꯗꯤ ꯂꯣꯏꯔꯅꯤ ꯑꯗꯨꯗꯩ ꯇꯤꯀꯦꯠ ꯀꯛ ꯑꯣ ꯀꯥꯏ ꯍꯥꯏꯖꯤꯟꯀꯛꯑꯣ ꯑꯣꯖꯥ ꯅꯍꯥꯟ ꯍꯥꯏꯕꯗꯣ ꯑꯗꯨꯗꯩ ꯄ꯭ꯔꯤꯟꯁꯤꯄꯜꯅ ꯑꯃꯨꯛ ꯌꯥꯔꯦ ꯌꯨꯅꯤꯚꯔꯁꯤꯇꯤꯗꯒꯤ ꯁꯨꯇꯤ ꯚꯦꯀꯦꯁꯟꯒꯤ ꯁꯨꯇꯤ ꯂꯥꯛꯇ꯭ꯔꯤ ꯃꯣꯏꯗꯤ ꯖꯨꯟ ꯗꯦꯠ ꯐꯥꯏꯚ ꯑꯗꯨꯋꯥꯏꯗꯒꯤ ꯊꯥꯔꯅꯤ ꯑꯗꯨꯅ ꯅꯣꯏꯅ ꯀꯛꯁꯜꯂꯤꯕ ꯀꯔꯤꯒꯤꯅꯣ ꯀꯥꯏꯅ ꯗꯤꯁꯀꯁꯁꯨ ꯇꯧꯅꯗꯅ ꯑꯗꯨꯝ ꯇꯧꯗꯅ ꯌꯥꯝ ꯉꯥꯡꯕꯅꯤ
ꯊ꯭ꯔꯦꯠ ꯇꯧꯒꯗꯕꯅꯦ ꯑꯗꯨꯗꯤ ꯅꯣꯏ ꯁꯨꯇꯤꯒꯤ ꯃꯇꯝ ꯀꯩꯀꯥ ꯑꯝꯇ ꯄꯤꯗ꯭ꯔꯤꯗꯤ ꯀꯩꯒꯤꯅꯣꯅ
ꯑꯣ ꯑꯗꯨꯅꯦ ꯈꯪꯗꯦ ꯃꯤꯒꯤꯗꯤ ꯏꯁꯀꯦꯗꯨꯜ ꯑꯃ ꯅꯥꯏꯅ ꯁꯦꯝꯃꯒ ꯄꯤꯅꯩ ꯍꯥꯏꯕ ꯑꯗꯨꯃꯥꯏꯅ ꯄꯤꯗꯨꯏꯅꯦ ꯍꯥꯏꯕꯅꯤꯗ ꯀꯔꯤ ꯀꯣꯂꯦꯖꯅꯣ꯫
ꯂꯩ
ꯑꯗꯨꯅꯦ ꯑꯗꯨꯒꯤ ꯍꯧꯖꯤ ꯖꯦ ꯑꯦꯝ ꯑꯦꯁ ꯇꯤ ꯇꯧꯗꯣꯏꯅꯦꯕ ꯍꯌꯦꯡꯗꯣ ꯑꯁꯦꯡꯕꯗꯤ ꯑꯦꯝ ꯑꯦꯁ ꯇꯤ ꯇꯧꯒꯗꯕꯅꯦꯕ ꯑꯗꯣ ꯀꯦꯟꯁꯦꯜ ꯆꯠꯂꯦꯗꯅ ꯑꯗꯨ ꯀꯦꯟꯁꯦꯜ ꯆꯠꯂꯦ ꯁꯤꯖꯨ ꯐꯖꯅ ꯍꯥꯏꯗꯦ ꯅꯣꯇꯤꯁ ꯑꯣꯏꯅ ꯐꯖꯅ ꯊꯣꯛꯇꯦꯕ ꯍꯌꯦꯡ ꯍꯌꯦꯡꯗ ꯍꯗ ꯑꯣꯏꯅꯤ ꯅ ꯄꯤꯁ ꯀꯗ ꯀꯔꯤ ꯑ ꯀ꯭ꯂꯥꯁꯇ ꯈꯛꯇꯅꯦ ꯍꯥꯏꯌꯦꯕ ꯑꯣꯖꯥꯅ ꯈꯛꯇꯅꯦꯕ ꯍꯥꯏꯗꯣ ꯑꯗꯨ ꯍꯥꯏꯔꯁꯨ ꯑꯣꯐꯤꯁꯦꯜ ꯅꯣꯇꯤꯁ ꯑꯃꯗꯤ ꯊꯣꯛꯐꯝ ꯊꯣꯛꯇ꯭ꯔꯦ ꯃꯣꯏꯅꯁꯨ ꯍꯥꯏꯅꯦꯕ ꯑꯣꯐꯤꯁꯦꯜ ꯀꯨꯇꯤꯒꯨꯝꯕꯒꯤ ꯈꯣꯠꯄꯒꯤ ꯇꯧꯕ ꯀꯥꯟꯗ ꯑꯣꯐꯤꯁꯦꯜ ꯅꯣꯇꯤꯁ ꯑꯃ ꯊꯣꯛꯂꯛ ꯑꯗꯨ ꯑꯣꯏꯗꯤ ꯐꯣꯟ ꯄꯨꯁꯤꯟ ꯂꯥ ꯊꯔꯛꯑꯣꯗꯅ ꯑꯗꯨ ꯅꯥꯠ ꯇꯦ꯫ ꯌꯥꯝ ꯇꯥꯔꯦꯕ ꯑꯗꯨ ꯄ꯭ꯔꯦꯛꯇꯤꯀꯦꯜ ꯇꯧꯕ ꯊꯥꯔꯨꯕ ꯆꯠꯄ ꯃꯇꯝꯗꯨꯗꯁꯨꯀꯣ ꯁꯦꯟꯇꯔ ꯑꯇꯣꯞꯄꯗ ꯄ꯭ꯔꯦꯛꯇꯤꯀꯦꯜ ꯊꯥꯕ ꯆꯠꯄ ꯃꯇꯝꯗ ꯑꯗꯨꯗꯁꯨ ꯐꯤꯖꯤꯌꯣꯂꯣꯖꯤꯒ ꯐꯥꯔꯁ ꯏꯌꯥꯔꯒꯤꯒ ꯁꯦꯀꯦꯟ ꯏꯌꯥꯔꯒꯤꯒ ꯊꯣꯛꯄꯅꯦꯕꯀꯣ ꯑꯥꯢꯁꯤꯑꯥꯢ ꯇꯥꯕ ꯀꯥꯡꯕꯨꯗꯨ ꯍꯥꯏꯕꯤꯔꯦꯕ ꯐꯤꯖꯣꯂꯣꯖꯤꯒꯤꯗꯤ ꯄꯨꯡ ꯃꯥꯄꯟ ꯑꯗ꯭ꯋꯥꯏꯗ ꯇꯧꯕ ꯂꯧꯅꯤ ꯄꯨꯡ ꯃꯥꯄꯟꯕꯧꯀꯤ ꯃꯃꯥꯡꯗ ꯑꯗꯨꯐꯥꯎꯀꯤ ꯃꯅꯨꯡꯗ ꯅꯠꯇ꯭ꯔꯒ ꯄꯨꯡ ꯃꯥꯄꯟꯒꯤ ꯃꯃꯥꯡꯗ ꯔꯤꯄꯣꯔꯇꯤꯡ ꯇꯥꯏꯝꯗꯣ ꯁꯦꯟꯇꯔꯗ ꯀꯣꯂꯦꯖꯇꯨꯒꯤ ꯁꯦꯟꯇꯔ ꯔꯤꯄꯣꯔꯇꯤꯡ ꯇꯥꯏꯝꯕꯥꯎ ꯑꯗꯨꯗꯅꯦ ꯁꯤꯅꯦꯕꯀꯣ ꯑꯗꯨꯃꯥꯏꯅ ꯃꯦꯁꯦꯁꯀ ꯊꯥꯕꯤꯔꯛꯑꯦꯕ ꯑꯗꯨꯒꯤꯗꯤꯀꯣ ꯑꯗꯨꯒ ꯕꯥꯏ ꯃꯦꯀꯥꯅꯤꯛꯀꯨꯝꯕ ꯊꯣꯛ ꯀꯥꯎꯗꯨꯗꯤ ꯑ ꯍꯥꯟꯅ ꯃꯣꯏꯒꯤ ꯄ꯭ꯔꯦꯛꯇꯤꯀꯦꯜꯒꯤ ꯔꯨꯇꯤꯟ ꯍꯥꯟꯅ ꯊꯥꯔꯛꯄꯗꯨꯗꯗꯤ ꯏꯚꯤꯅꯤꯡ ꯊꯥꯏꯑꯕꯀꯣ ꯑꯗꯨ ꯀ ꯃꯃꯥꯡꯗ ꯃꯣꯏ ꯁꯦꯀꯦꯟ ꯌꯥꯔꯒꯤ ꯂꯩꯍꯧꯕꯈꯩ ꯊꯥꯈꯤꯕ ꯀꯥꯡꯕꯨꯗꯨꯗꯤ ꯀꯩꯅꯣ ꯇꯧꯋꯦ ꯍꯥꯏꯌꯦꯕ ꯕꯥꯏꯑꯣꯃꯦꯀꯥꯅꯤꯛꯁꯤꯅ ꯅꯨꯃꯤꯠ ꯅꯤꯅꯤ ꯁꯨꯕ ꯅ ꯁꯦꯀꯦꯟ ꯏꯌꯥꯔꯒꯤ ꯅꯨꯃꯤꯠ ꯅꯤꯅꯤꯅꯤ ꯁꯨꯕ ꯄ꯭ꯔꯦꯛꯇꯤꯀꯦꯜ ꯑꯦꯛꯖꯥꯝ ꯑꯣꯏꯕ ꯑꯣꯏꯕ꯭ꯔꯥ ꯀꯩꯅꯝ ꯇꯧꯕꯅꯦꯕꯀꯣ ꯑꯗꯨꯗ ꯑꯍꯥꯟꯕ ꯐꯔꯁꯇ꯭ ꯗꯦ꯫ ꯁꯞꯖꯦꯛ ꯊꯥꯈꯤꯕ ꯑꯗꯨꯗꯤ ꯄꯥꯎꯉꯗꯨꯅ ꯃꯣꯏ ꯑꯗꯨꯝ ꯉꯟꯅ ꯆꯠꯂꯦꯅ ꯍꯥꯏꯕ ꯑꯗꯨꯅ ꯑꯗꯨꯝ ꯍꯦꯛ ꯌꯧꯔꯛꯄꯒ ꯑꯗꯨꯝꯝ ꯄꯨꯡ ꯃꯄꯥꯟ ꯇꯔꯥ ꯑꯗꯨꯋꯥꯏꯗꯒꯤ ꯍꯦꯛ ꯌꯧꯔꯛꯄꯒ ꯑꯗꯨꯝ ꯇꯧꯍꯜꯂꯦꯅ ꯍꯥꯏꯌꯦꯕ ꯑꯦꯛꯖꯥꯝꯗꯨ ꯑꯗꯨꯒꯤ ꯑꯩꯈꯣꯏ ꯑꯗꯨꯝ ꯑꯗꯨꯒꯤ ꯉꯟꯅ ꯆꯠꯍꯧꯕꯩ ꯐꯥꯎ ꯋꯥꯅꯤꯀꯣ ꯏꯚꯤꯅꯤꯡꯗ ꯊꯥꯏꯌꯦ ꯀꯥꯏꯅ ꯏꯚꯤꯅꯤꯡꯗꯒ ꯆꯠꯂꯝꯃꯗꯤ ꯑꯗꯨꯝ ꯅꯪꯗ꯭ꯔꯦ ꯑꯩꯈꯣꯏꯁꯨ ꯑꯗꯨꯗꯨꯁꯨꯀꯣ ꯎꯝ ꯑꯩꯈꯣꯏꯗꯣ ꯂꯝ ꯂꯝ ꯑꯗꯣ ꯌꯥꯝ ꯂꯥꯞꯄꯒꯤ ꯄꯨꯡ ꯑꯃꯃꯨꯛ ꯋꯥꯠꯂꯤꯉꯩꯗ ꯄꯨꯡ ꯃꯥꯄꯟꯃꯛꯇ ꯌꯧꯋꯣ ꯍꯥꯏꯔꯕꯅꯤꯅ ꯀꯩ ꯍꯥꯏꯅꯤ ꯃꯣꯏ ꯐꯤꯖꯌꯣꯂꯣꯖꯤꯒꯤꯁꯨ ꯃꯤ ꯌꯥꯎꯗꯅ ꯃꯣꯏꯒ ꯄꯨꯂꯞ ꯆꯠꯃꯤꯟꯅꯕꯗ ꯑꯩꯈꯣꯏꯗꯣ ꯄꯨꯡ ꯇꯔꯦꯠ ꯃꯈꯥꯏꯋꯥꯏ ꯑꯣꯇꯣ ꯇꯣꯡꯉꯒ ꯁꯤꯗꯒꯤ ꯆꯠꯂꯦꯕꯀꯣ ꯑꯈꯣꯏꯗꯣ ꯑꯗꯨꯗ ꯇꯔꯦꯠꯇ ꯁꯠ ꯇꯔꯦꯠꯀ ꯃꯤꯅꯤꯠ ꯐꯤꯐꯇꯤꯟ ꯑꯗꯨꯋꯥꯢ ꯑꯣꯢꯔꯝꯒꯅꯤ ꯑꯗꯨꯗ ꯊꯥꯔꯛꯏꯅꯦꯕ ꯄꯥꯏꯔꯣ ꯃꯦꯀꯥꯅꯤꯁꯨꯗꯣ ꯅꯣꯏꯅ ꯄꯨꯡ ꯃꯥꯄꯟ ꯋꯥꯠꯂꯤꯉꯥꯏ ꯌꯧꯑꯣꯅꯦ ꯑꯁ ꯑꯗꯨꯕꯨꯕ ꯀꯩꯅꯣꯒꯨꯝꯕ ꯍꯣꯏ ꯕꯥꯥꯏꯌꯣ ꯃꯦꯀꯥꯅꯤꯛꯁ ꯈꯛꯇꯪ ꯂꯩꯕ ꯈꯣꯏ ꯑꯣꯇꯣ ꯔꯤꯖꯥꯕ ꯇꯧꯔꯒ ꯆꯠꯄꯒꯤ ꯄꯨꯂꯞ ꯄꯨꯂꯞ ꯆꯠꯄꯩ ꯐꯕꯩ ꯋꯥꯅꯦ ꯑꯗꯨ ꯑꯣꯇꯣ ꯔꯤꯖꯥꯕ ꯀꯥꯡ ꯇꯧꯗꯕ ꯀꯥꯡꯕꯨꯗꯤ ꯏꯚꯤꯅꯤꯡꯗꯅꯦ ꯀꯥꯏꯅ ꯑꯗꯨꯝ ꯂꯩꯔꯝꯗꯣꯏꯅꯦꯕ ꯑꯗꯣ ꯏꯚꯤꯅꯤꯡꯗꯅꯦ ꯑꯗꯨꯝ ꯉꯥꯏꯔꯒ ꯂꯩꯔꯝꯗꯣꯏꯅꯦꯕ ꯂꯝꯗꯨꯁꯨ ꯂꯥꯞꯄꯦꯕ ꯑꯩ ꯑꯃ ꯃꯦꯅꯦꯖꯃꯦꯟꯗ ꯌꯥꯝ ꯐ ꯑꯗꯨꯅꯦꯕ ꯇꯧꯢꯁꯤ ꯁꯤ ꯅꯤꯡꯉꯦ ꯌꯥꯝ ꯑꯩ
ꯑꯗꯨꯕꯨꯗꯤ ꯁ꯭ꯋꯥꯏꯁꯤꯁꯨ ꯆꯞ ꯃꯥꯟꯅꯩꯩ ꯇꯧꯏ ꯃꯌꯥꯝꯁꯤꯗꯤ ꯑꯩꯈꯣꯏ ꯅꯍꯥꯟꯃꯨꯛ ꯏꯁꯤꯡ ꯆꯥꯎꯔꯕꯗꯣ ꯄꯩꯈꯥ ꯇꯧꯅꯤꯅ ꯏꯝꯐꯥꯜ ꯏꯁꯀꯤ ꯏꯁꯤꯡ ꯆꯥꯎꯕ ꯃꯇꯝꯗ ꯈꯨ ꯌꯧꯔꯕꯅꯦꯕꯀꯣ ꯈꯨ ꯌꯧꯗꯣꯔꯦ ꯍꯥꯏ ꯌꯧꯕꯨꯗꯤ ꯌꯧꯗ꯭ꯔꯤ ꯍꯜꯂꯛꯄꯗꯗꯤ ꯌꯧꯗꯣꯏꯅꯦ ꯑꯗꯨꯒ ꯏꯁꯤꯡ ꯃꯔꯛꯇꯗ ꯇꯣꯁꯦ ꯁꯪꯉ ꯁꯪꯉ ꯊꯧꯔꯦꯀꯣ ꯕꯁ ꯂꯥꯛꯇ꯭ꯔꯦ ꯒꯥꯔꯤꯒꯤ ꯃꯆꯥꯁꯨ ꯆꯠꯇ ꯌꯥꯗ꯭ꯔꯕꯅꯤꯅ ꯑꯗꯨꯒꯅꯦ ꯈꯪꯉꯕ ꯑꯦꯝ ꯌꯨ ꯌꯧꯔꯀꯥꯟꯗ ꯃꯤꯅꯤꯠ ꯃꯉꯥ ꯑꯃꯨꯛꯇ ꯉꯥꯏꯔꯀꯥꯟꯗ ꯑꯦꯛꯖꯥꯝ ꯑꯦꯛꯖꯥꯝ ꯄꯣꯁꯄꯣꯟ ꯇꯧꯔꯦ ꯅꯃꯥꯏ ꯃꯥꯠ ꯊꯤꯕꯣꯡ ꯒꯥꯏ ꯃꯌꯥꯝꯁꯦ ꯁꯥꯎꯅꯩ ꯑꯩꯅꯤꯍꯦ ꯃꯆꯤꯟ ꯒ ꯊꯤꯅꯕꯁꯨ ꯁꯦ ꯌꯥꯎꯔꯕꯅꯦꯕ ꯌꯦꯎ ꯅꯣꯛꯅꯤꯡꯕꯁꯤꯗꯦꯕ
ꯁꯥꯎꯅꯤꯡꯉꯛꯑꯦꯕ ꯌꯥꯝ ꯑꯩꯈꯣꯏ ꯕꯦꯛ ꯊꯥꯕ ꯑꯩꯈꯣꯏꯅ ꯍꯦꯟꯅ ꯃꯦꯅꯦꯖ ꯇꯧꯕ ꯍꯩꯔꯛꯇꯧ ꯃꯥꯜꯂꯛꯄ ꯑꯣ ꯋꯥ ꯇꯧꯅꯔꯝꯃꯤ꯫ ꯃꯦꯁꯦꯁꯇ ꯁꯨꯃꯥꯏꯅ ꯍꯥꯏ
ꯅꯣꯏ ꯅꯣꯏ ꯀꯥꯡꯕꯨꯅ ꯅꯣꯏ ꯅꯣꯏ
ꯎꯝ ꯍꯣꯏ ꯍꯣꯏ ꯀ꯭ꯂꯥꯁꯃꯦꯠ ꯏꯃ ꯄꯣ ꯊꯥꯅꯤꯡ ꯀꯩꯅꯣ ꯀꯩꯅꯣꯁꯨ ꯇꯧꯔꯦ ꯑꯩꯗꯤ ꯑꯍꯜ ꯑꯣꯏꯔꯛꯄꯒꯤꯔ ꯀꯩꯅꯣ ꯇꯧꯔꯛꯄꯩꯔꯥꯁꯨ ꯈꯪꯗꯦ ꯊꯥꯏꯅꯗꯤ ꯀꯩ ꯍꯥꯏꯅꯤ ꯊꯥꯏꯅ ꯑꯩꯒꯤ ꯑꯗꯨ ꯏꯀꯥꯏꯈ꯭ꯔꯕ ꯃꯇꯝꯗꯨꯗ ꯅꯪꯁꯨ ꯊꯥꯖꯔꯣꯏꯕ ꯄꯥꯡꯒ ꯇꯤꯇꯔꯅꯤ ꯀꯥꯏꯅ꯫ ꯍꯥꯏꯗꯤ ꯋꯥꯔꯤꯒ ꯁꯥꯟꯅꯕ ꯈꯣꯠꯅꯕ ꯍꯥꯏꯗꯤ ꯏꯃꯥꯟꯅꯕ ꯑꯣꯏꯅꯒ ꯋꯥꯔꯤ ꯁꯥꯟꯅꯕꯗ ꯑꯗꯨꯣ ꯊꯥꯏꯅꯒꯤ ꯑꯩꯒꯤ ꯊꯥꯏꯅꯒꯤ ꯁꯦꯜꯇꯣ ꯑꯗꯨꯗꯒꯗꯤ ꯊꯥꯖꯔꯣꯏꯕ ꯌꯦꯡꯉ ꯑꯗꯣ ꯀꯩꯅꯣ ꯊꯥꯃꯤꯟꯅꯔꯝꯅꯤꯅꯅ ꯀꯣꯜ ꯑꯣꯏꯅ ꯕꯣꯟ ꯗꯧꯔꯦ ꯕꯣꯟ ꯈꯨꯇꯧꯁꯦ
ꯕꯣꯟꯗꯤꯡꯗꯒꯤ ꯕꯣꯔ ꯑꯣꯟꯈꯤꯅꯤꯀꯣ
ꯍꯥꯥ
ꯕꯣꯟꯗꯤꯡꯗꯒꯤ ꯕꯣꯜ ꯑꯣꯟꯈꯤꯅꯦꯕ ꯑꯁ ꯌꯨꯅꯥꯏꯠ ꯇꯧꯕꯗꯣ ꯔꯤꯂꯦꯁꯟꯁꯤꯞ ꯀꯨꯝꯕꯒ ꯂꯩꯕ ꯗꯨꯗꯤꯅꯦ ꯑꯗꯨꯁꯨ ꯑꯗꯨꯒꯤ ꯑꯦꯛꯖꯥꯝꯗꯨꯗꯒꯤꯔ ꯕꯣꯟꯗꯤꯡ ꯂꯩꯔꯤꯁꯦ
ꯎꯝ ꯑꯁꯤꯒꯤ ꯑꯦꯛꯖꯥꯝꯁꯤꯗ ꯅꯠꯇꯦ ꯃꯃꯥꯡ ꯍꯣꯏ ꯑꯦꯖꯥꯝ ꯃꯃꯥꯡ ꯃꯃꯥꯡ ꯄꯤꯛꯅꯤꯛ ꯀ ꯆꯠꯂꯤꯗꯅ ꯐ ꯑꯈꯣꯏ꯫
ꯎꯝ ꯅꯣꯏꯒꯤ ꯄꯤꯛꯅꯤꯛꯇꯤꯁꯨ ꯒꯣꯔꯁꯤꯞ ꯌꯥꯝ ꯂꯩ ꯌꯥꯏꯌꯦ
ꯍꯨꯃꯤꯇ
ꯑꯣꯞꯋꯔꯗ ꯃꯤꯒꯩꯗꯣ ꯍꯣꯏ ꯃꯤꯈꯩꯗꯣ ꯑꯣꯀꯣꯠ ꯂꯣꯏ ꯂꯩꯅꯕꯒꯤꯁꯨ ꯈꯔ ꯌꯥꯎꯅꯤꯡꯗꯕ ꯈꯔꯗꯨꯗꯤ ꯌꯥꯎꯗꯣꯏꯗꯅꯀꯣ ꯑꯗꯨꯒ ꯌꯥꯎꯅꯤꯡꯗꯕ ꯈꯔ ꯌꯥꯎꯗꯕ ꯄꯥꯎꯗꯨꯒꯤ ꯃꯣꯏꯁꯦ ꯑꯗꯨꯝ ꯈꯣꯡꯅ ꯉꯥꯡꯅꯗꯅ ꯇꯧꯕꯅꯦꯕꯀꯣ ꯑꯗꯨ ꯃꯣꯏ ꯅꯨꯄꯥꯈꯩꯒ ꯑꯗꯨꯒꯤ ꯃꯣꯏꯗꯤ ꯑꯗꯨꯝꯝ ꯋꯥꯔꯤ ꯁꯥꯟꯅꯕꯗꯣ ꯀꯩ ꯍꯥꯏꯅꯤ ꯑꯦꯛꯁꯇꯔꯣꯕꯔꯠ ꯑꯣꯏꯕ ꯏꯃꯥꯟꯅꯕꯤ ꯈꯔ ꯌꯥꯎꯕꯅꯤꯅ ꯋꯥꯔꯤꯗꯣ ꯑꯣꯗꯥ ꯇꯣꯗꯥ ꯇꯧꯕꯗ ꯈꯔ ꯂꯥꯡꯒꯗꯧꯕꯗꯣ ꯃꯣꯏꯁꯨ ꯌꯥꯎꯗꯕꯅꯤꯅ ꯑꯗꯨꯝ ꯍꯦꯛ ꯉꯥꯟꯗ ꯉꯥꯛꯇ ꯑꯣꯏꯕꯅꯤꯅ ꯀꯌꯥꯗ꯫
ꯔꯣꯕꯣꯠ ꯉꯥꯛꯇ ꯆꯠꯂꯝꯕꯅꯤꯅ
ꯆꯥꯛ ꯆꯥꯕꯗꯨ ꯎꯆꯦꯛ ꯃꯈꯣꯟꯗꯤ ꯈꯛꯇ ꯇꯥꯏꯗꯅ ꯁꯤ ꯁꯤꯔꯦꯗ ꯆꯥꯀ ꯆꯃ ꯈꯪꯗꯔ ꯎꯝ ꯎꯝ
ꯌꯥꯝꯟꯊꯣꯛ ꯊꯤꯅꯁꯨ ꯍꯥꯏꯕꯤꯔꯦ
ꯇꯧꯔꯦ
ꯎꯝ
ꯕꯩꯕꯥ ꯑꯦꯛꯖꯥꯝ ꯉꯥꯏꯃꯤꯟꯅꯕꯗꯒ ꯕꯩꯕꯥ ꯑꯦꯖꯝ ꯂꯣꯏꯔꯀꯥꯟꯗꯒꯤ ꯑꯁꯨꯝ ꯂꯨꯗꯣꯒ ꯁꯥꯟꯅꯃꯤꯟꯅꯖꯠꯁꯦ
ꯍꯪꯀꯗꯕꯗꯨꯗꯤ ꯄꯥꯗ꯭ꯔꯅ
ꯃ ꯍꯪꯃ ꯂꯣꯏꯔꯒ ꯑꯩ ꯅ ꯁꯤꯁꯨ
ꯑꯣ ꯑꯗꯨ ꯑꯣꯏꯕꯩ ꯑꯣ ꯌꯨꯝ ꯍꯥꯏꯗꯤ ꯑꯦꯛꯖꯥꯝ ꯂꯣꯏꯔꯒꯅꯦꯕ ꯑꯗꯨ ꯑꯣꯏꯗꯤ ꯐꯩ ꯑꯩꯗꯤ ꯕꯕꯥ ꯉꯥꯏꯉꯥꯏꯗ ꯂꯨ ꯇꯨꯔ ꯁꯥꯟꯅꯦ ꯀꯔꯤꯅꯣꯅꯦ
ꯃꯤ ꯍꯥꯠꯄ ꯇꯥꯟꯅꯔ ꯂꯩꯔꯦ
ꯃꯤ ꯀꯌꯥꯃꯨꯛ ꯈꯪꯅꯒꯦ ꯍꯥꯏꯗꯤ ꯇꯤꯟꯅꯕ ꯅꯨꯄꯥ ꯅꯣꯏꯒꯤ ꯍꯥꯏꯗꯤ
ꯍꯣꯏ ꯗꯤꯄꯥꯔꯠꯃꯦꯟꯒꯤ ꯃꯤ ꯃꯔꯤ ꯈꯛꯇꯅꯤꯗ ꯃꯔ ꯎꯝ ꯀ ꯃꯆꯥꯥꯅꯤ ꯇ ꯍꯣꯏ ꯃꯆꯥꯥꯅꯤ ꯑꯇꯩꯗꯤ ꯂꯣꯏ ꯇꯣꯛꯈ꯭ꯔꯦꯗꯅꯕꯅꯤ
ꯃꯩꯇꯩ ꯃꯆꯥ ꯑꯗꯨ ꯅꯃꯥꯟꯕꯤ ꯀꯌꯥꯃꯨꯛ ꯂꯩ ꯂꯩꯗꯦ
ꯏꯃꯟꯅꯕꯤꯔꯣ꯫ ꯏꯃꯥꯟꯅꯕꯤ ꯑꯃ ꯑꯅꯤ ꯑꯍꯨꯝ ꯃ ꯃꯉꯥ ꯇꯔꯨꯛ ꯑꯣꯏꯔꯃ ꯇꯔꯥꯕꯦꯜ ꯑꯅꯤꯒ ꯃꯨꯁꯂꯤꯝ ꯁꯃꯃꯒ ꯇꯔꯨꯛ ꯍꯥꯏꯗꯤ ꯇ꯭ꯔꯥꯏꯕꯦꯜ ꯑꯃꯒ ꯃꯨꯁꯂꯤꯝ ꯑꯃ ꯍꯥꯏꯗꯤꯇꯤꯡꯉꯦ ꯇ꯭ꯔꯥꯏꯕꯦꯜ ꯑꯃꯒ ꯃꯁ ꯃꯣꯒ ꯍꯦꯔꯗ ꯑꯗꯨꯒ ꯇꯔꯨꯛ ꯑꯗ ꯃꯩꯇꯩ ꯉꯥꯛꯇ
ꯑꯣ ꯅꯪ ꯌꯥꯎꯔꯒꯗꯤ
ꯑꯩ ꯌꯥꯎꯔꯒ ꯇꯔꯦꯠꯅꯤꯗ
ꯑꯁ ꯑꯃꯥ ꯑꯄꯥꯥꯏ ꯃꯆ ꯌꯥꯝ ꯀꯜꯂꯦ ꯍꯥꯏꯕꯗ ꯅꯪ
ꯄꯥꯥꯏ ꯃꯆꯤꯟ ꯀꯜꯣ ꯑ ꯊꯣꯛꯈ꯭ꯔꯦ ꯍꯦ ꯆꯦꯆꯤꯅꯥꯒ ꯃꯃꯤꯡ ꯃꯥꯟꯗ꯭ꯔꯣ
ꯅꯠꯇꯦ ꯑꯃ ꯑ ꯀꯩꯅꯣꯒꯤ ꯃꯩꯇꯩ ꯃꯅꯤꯄꯨꯔꯗꯒꯤ ꯃꯆ ꯌꯥꯝ ꯀꯟꯕ ꯑꯃ ꯈꯠꯅꯩ ꯇꯧꯗꯨꯅ ꯑꯃꯨꯛ
ꯈꯔꯗ ꯍꯥꯏꯁꯦ ꯑꯣ ꯃꯆꯤꯟ ꯀꯝꯕꯗꯨꯔꯣ ꯍꯣꯏ ꯍꯥꯟꯅ ꯀꯥꯕ ꯂꯩꯔꯝꯕꯗ꯭ꯔꯣ ꯑꯗꯨꯗꯤ ꯍꯣꯡꯉꯛꯑꯦꯗ ꯃꯣꯏꯗꯤ ꯑꯇꯣꯞꯄ ꯇꯣꯞꯄ ꯀꯣꯔꯁꯀꯤꯅꯦ ꯃꯣꯏꯗꯤ ꯑꯣꯇꯤ ꯑꯥꯔ ꯑꯥꯏ ꯇꯤꯔ ꯑꯣ ꯑꯣꯇꯤ ꯑꯦꯠꯇꯤꯅꯪ ꯃꯣꯏꯗꯤ꯫
ꯑꯣ ꯍ
ꯀꯩꯅꯣ ꯇꯝꯕ ꯑꯣꯄꯔꯦꯁꯟ ꯊꯦꯇꯔꯗꯒꯨꯝꯕ ꯂꯩꯕ ꯄꯥ ꯈꯪꯗ ꯃꯣꯏ ꯑꯍꯨꯝ ꯑꯉꯥꯡ ꯑꯃ ꯖꯨꯅꯤꯌꯔ ꯑꯃꯒ ꯂꯩꯃꯤꯟꯅ
ꯖꯨꯅꯤꯌꯥꯔ ꯐꯤꯕꯝ ꯆꯥꯔꯝꯃꯔꯣꯏ
ꯁꯩꯅꯣ ꯎꯝ ꯀ ꯋꯥꯔꯤ ꯋꯥꯔꯤ ꯌꯥꯝꯦꯝ ꯂꯩꯥꯏꯕꯅꯦ ꯃꯥ
ꯁꯨꯇꯤ ꯊꯣꯛꯂꯛꯑꯀꯥꯟꯗ ꯐꯖꯅꯅꯩ ꯌꯥꯏꯦ ꯐꯝꯃꯒ ꯆꯥꯛ ꯑꯉꯥꯡ ꯑꯃ ꯊꯧꯔꯛ ꯒ꯭ꯂꯥꯁ ꯑꯁꯥꯡꯕꯗ ꯌꯣꯠ ꯂꯣꯠꯇꯅ ꯅꯣꯡꯉꯥꯥꯟꯗꯣ ꯃꯤ ꯋꯥ ꯉꯥꯡꯗꯅꯕꯗ
ꯅꯪ ꯊꯔꯣꯁꯨ ꯆꯥ ꯌꯥꯕꯗꯣ ꯅꯠꯇ꯭ꯔꯣ ꯊꯔꯣꯏ ꯆꯥ ꯌꯥꯝꯅ ꯑꯗꯨ ꯊꯔꯣꯏ ꯀꯥꯡꯍꯧ ꯉꯧꯔꯦꯗꯅ ꯑꯗꯨꯒ ꯦ
ꯊꯔꯣꯏ ꯀꯥꯡꯍꯧꯖꯨ ꯌꯥꯔꯦ ꯑꯗꯩ ꯀꯩꯅꯣꯖꯏꯌꯦ ꯑꯂꯨꯒꯅꯦ ꯁꯣꯏꯕꯨꯝꯒ ꯀꯥꯡꯍꯧꯅ ꯇꯧꯔ ꯂꯣꯏ ꯑꯗꯨꯁꯨ ꯍꯥꯎꯕꯅꯦ
ꯑ ꯆꯥꯗ
ꯑꯩꯅ ꯊꯣꯡꯕꯗ ꯌꯥꯝ ꯍꯥꯎꯕꯁꯤꯗꯤ ꯑꯂꯨ ꯆꯣꯞꯇꯣ ꯑꯗꯨ ꯌꯥꯝ ꯍꯥꯎꯋꯦ ꯑꯩꯅ ꯑꯩꯅ ꯊꯣꯡꯖꯕꯗ ꯈꯔ ꯍꯥꯎꯕꯁꯦ ꯑꯇꯩꯗꯤ ꯀꯌꯥ
ꯑ